ꯇꯌꯦ ꯊ ꯆ ꯄꯨꯂꯤꯁ ꯇꯔꯝ
ꯃꯤ ꯌꯥꯝ ꯈꯦꯠꯂꯤꯁꯦ ꯀꯩꯒꯤꯅꯣ
ꯀꯔꯤ
ꯌꯥꯝ ꯈꯠꯂꯤꯁꯦ ꯀꯩꯒꯤꯔꯣ
ꯍꯧꯛꯇꯤ ꯈꯨꯖꯤꯟꯗꯣ ꯊꯤꯖꯉꯛꯑꯕ
ꯍꯥꯃꯨꯛ ꯁꯔꯥꯕꯅ ꯑ ꯀꯩꯅꯣ ꯇꯧꯕꯁꯦ ꯄꯨꯁꯤꯟ ꯁꯪꯕꯁꯦ ꯂꯧ ꯀꯨꯝꯕ ꯃꯤꯈꯛ ꯐꯅ ꯁꯪꯗꯣꯏꯅꯦ ꯍꯥꯏꯗꯣ ꯅꯪ ꯐꯪꯗ꯭ꯔꯣ
ꯈꯣꯡꯗ
ꯀꯅꯥꯒ ꯂꯩꯕ꯭ꯔꯣ
ꯑꯩ ꯏꯊꯟꯗ ꯂꯩ ꯀꯥꯗ ꯅꯗꯤ ꯆ ꯆ꯭ꯔꯥꯕꯣ
ꯇꯥꯔꯦ ꯑꯗꯨꯒ ꯃꯈ ꯃꯈꯥ ꯇ ꯐꯅꯦꯅ ꯂꯥꯛꯏ
ꯈꯥꯗ
ꯑꯣ
ꯀꯩꯗꯧꯕ ꯅꯪꯗꯦ ꯀꯋꯦ ꯀꯩꯒꯤꯅꯣ
ꯍꯥꯥ
ꯀꯩꯒꯤꯅꯣ ꯃꯊꯛꯇ ꯁꯥꯕꯩꯔꯣ
ꯁꯥꯏꯌꯦ ꯑꯗꯨꯒ ꯃꯈꯥꯗ ꯍꯣꯔꯦꯟ ꯊꯦꯟ ꯗꯨꯀꯥꯟꯗ ꯂꯥꯏꯔꯤꯛ ꯉꯔ ꯌꯦꯡꯒꯦꯅ
ꯑꯣ
ꯁꯛꯄ ꯌꯥꯝ ꯁꯥꯏꯌꯦꯕ ꯑꯩꯈꯣꯏꯖꯥꯡꯁ ꯃꯈꯥꯗꯗꯤ ꯃꯦꯝꯒꯤ ꯐꯝꯐꯝꯗꯅꯦꯕ
ꯃꯦꯝꯒꯤ ꯍꯣꯡꯐꯝꯝꯗ
ꯑꯥꯎ ꯃꯦꯟꯒꯤ ꯐꯨꯝ ꯑꯃ ꯂꯩꯑꯕ ꯊꯣꯡ ꯆꯪꯕꯒ ꯑꯗꯣ ꯃꯈꯥꯗꯁꯨ ꯃꯤ ꯔꯨꯝ ꯃꯅꯨꯡꯗ ꯂꯥꯏꯔꯤꯛ ꯄꯥꯕꯗꯤ ꯌꯥꯗꯦꯅ ꯍꯧꯦ
ꯑꯩꯅ ꯁꯥꯏ ꯅꯣꯏꯒꯤ ꯐꯔꯣ ꯃꯥꯟꯕꯥꯟꯕ ꯑꯃ ꯎꯔꯃꯦ
ꯍꯥ
ꯅꯣꯏ ꯑꯩꯉꯣꯟꯗꯣ ꯉꯁꯥꯏ ꯑꯩ ꯋꯥꯛꯀꯤꯡ ꯆꯦꯜꯂꯦ ꯑꯗꯨꯗ ꯃꯥ ꯃꯥꯜꯂꯦ
ꯃꯥ ꯆꯠꯈꯤꯕꯅꯦ
ꯎ ꯎꯝ
ꯀꯥꯏꯗ ꯀꯥꯏꯔꯛ ꯎꯕ꯭ꯔꯥ
ꯗꯨꯀꯥꯟ ꯈꯤꯇꯪ ꯍꯦꯟꯗꯣꯛꯑ ꯀꯥꯟꯗ ꯎꯕꯅꯤꯗ
ꯗꯨꯀꯥꯟ ꯈꯤꯇꯪ ꯍꯦꯟꯗꯣꯛꯑ ꯀꯥꯟꯗ
ꯎꯝ ꯑꯩ ꯂꯕꯨꯛ
ꯍꯥ
ꯂꯧꯕꯨꯛ ꯂꯣꯝꯗ ꯋꯥꯛꯀꯤꯡ ꯆꯦꯟꯕ
ꯑ
ꯑꯗꯨꯗ ꯎꯕꯅꯤ
ꯃꯥ ꯃꯁꯥꯛ ꯀꯃꯥꯏ ꯇꯧꯔꯒꯦ ꯌꯥꯝ ꯌꯦꯡꯅꯤꯡ ꯎꯗꯕ ꯌꯥꯝ ꯀꯨꯏꯔꯦ ꯀꯥꯎ ꯄ ꯌꯥꯗꯔ ꯉꯥꯍꯟꯒꯤ ꯑꯗꯨꯃꯥꯏꯅ
ꯍꯤ ꯀꯥꯞꯇꯕ꯭ꯔꯣ ꯅꯪ
ꯑꯦ ꯑꯩ ꯐꯣꯟ ꯄꯨꯁꯨ ꯄꯨꯗꯦ ꯌꯥꯎ ꯌꯥꯎꯗꯅ ꯃꯤ ꯒꯥꯔꯤ ꯊꯧꯈꯤꯕꯗꯣ
ꯌꯥꯝ ꯅꯨꯡꯁꯤꯌꯦ ꯅꯪꯗꯤ ꯃꯤꯕꯨ ꯅꯪꯒꯤ ꯗꯨꯀꯥꯟ ꯃꯃꯥꯡꯗ ꯐꯣꯇꯣ ꯀꯥꯞꯄꯩ ꯊꯥꯏꯅ ꯅꯪ ꯅꯃꯥꯟꯅꯕꯤꯅ ꯍꯥꯏꯕ ꯅꯤꯡꯁꯤꯡꯉꯨꯔꯥ
ꯀꯩꯅꯣ
ꯑꯁ ꯊꯅ ꯍꯧꯕꯗꯣ
ꯎꯝ ꯈꯉꯦ
ꯅꯣꯛꯅꯤꯡꯉꯦ
ꯇꯨꯀꯠꯆꯩꯌꯦ ꯑꯑꯣꯏꯕ ꯑꯗꯨꯏ ꯅꯨꯃꯤꯠꯇꯣ
ꯑꯣ
ꯑ
ꯑꯩꯩ ꯅꯣꯛꯅꯤꯡꯕꯖꯦ ꯑꯩ ꯈꯪꯉꯦ ꯑꯗꯨꯝ ꯅꯪꯒꯤ ꯗꯨꯀꯥꯟꯗꯩ ꯀꯥꯞꯄꯛꯄ ꯐꯣꯇꯣꯅꯦ ꯁꯨꯝ ꯈꯪꯉꯝꯅꯦ
ꯎꯝ ꯃꯣꯏꯁꯨ ꯈꯪꯉꯝꯅꯤꯅꯦ
ꯑ ꯈꯪ ꯈꯪꯗꯦ ꯅꯪꯅꯅꯦ ꯈꯪꯉꯝꯒꯦꯔꯥ ꯈꯪꯉꯝꯃꯣꯏꯔ ꯃꯣꯏꯗꯤ
ꯕꯤꯠꯇꯤ
ꯑꯥ ꯌꯥꯝ ꯅꯨꯡꯁꯤꯌꯦ ꯑꯩ ꯌꯥꯝ ꯎꯅꯤꯡꯉꯦ
ꯋꯥꯔꯤ ꯁꯥꯅꯔꯕꯣ
ꯋꯥꯔꯤ ꯁꯅꯩꯑꯦ ꯑꯦ ꯑꯁ ꯀꯃꯥꯏ ꯀꯃꯥꯏ ꯇꯧꯔꯅꯣ ꯃꯁꯛ ꯎꯍꯧꯕ꯭ꯔꯥ
ꯎꯍꯧꯗꯦ
ꯃꯥ ꯃꯃꯥꯏꯗꯣ ꯑꯦꯛꯁꯤꯗꯦꯟ ꯊꯣꯛꯄꯒꯤ ꯌꯥꯝ ꯁꯣꯛꯄꯅꯦ
ꯑꯃꯨꯛ ꯀꯥꯏ ꯊꯣꯛꯎꯏꯕ
ꯅꯍꯥꯥꯃꯨꯛ ꯑꯦꯛꯁꯤꯗꯦꯟ ꯊꯣꯛꯏꯅꯤꯅꯦ ꯀꯩꯅꯣꯒꯤꯗ ꯉꯥꯔꯤꯌꯥꯟ ꯍꯥꯏꯗꯔꯛꯄꯩꯗ
ꯎꯝ ꯒꯔꯤꯝꯆꯥꯗ
ꯍꯣꯏ ꯃꯣꯏ ꯑꯍꯨꯝ ꯊꯣꯛꯏꯕ ꯍꯣꯏ ꯌꯥꯝ ꯎꯅꯤꯡꯉꯦꯅ ꯅꯪꯅ ꯎ ꯅꯪꯗꯤ ꯉꯍꯥꯃꯨꯛꯁꯨ ꯎꯏꯌꯦ
ꯃꯥꯅꯁꯨ ꯅꯪꯕꯨ ꯎꯏꯌꯦ ꯒꯥꯔꯤ ꯃꯅꯨꯡꯗ ꯅꯪꯅꯁꯨ ꯃꯥ ꯎꯏꯌꯦ ꯎꯒꯗꯕꯅ ꯅꯕꯥꯅꯤ ꯎꯅꯔ ꯂꯩꯔꯦ ꯑꯗꯣ ꯃꯥꯅ ꯍꯥꯏ ꯑꯩ ꯀꯧꯁꯤꯔ ꯀꯧꯔꯣꯏꯁꯤꯔ ꯇꯧꯔꯒ ꯑꯩꯅ ꯀꯧꯑꯣ ꯍꯥꯏꯕ ꯑꯗꯨꯒ ꯃꯥꯅ ꯏꯀꯥꯏꯖꯩꯌꯦ ꯃꯥꯗꯤ ꯑꯩꯕꯨ ꯌꯦꯡꯗꯦ ꯇꯧꯔꯛ ꯈꯪꯕ꯭ꯔꯥ
ꯎꯝ ꯑꯩ ꯎꯗꯕ ꯑꯗꯨꯏ ꯅꯨꯃꯤꯠꯇꯨꯗꯤ ꯎꯝ
ꯅꯪꯗꯤ ꯑꯩꯒꯤ ꯏꯃꯥꯟꯅꯕꯤꯅꯦ ꯍꯥꯏꯔꯗꯤ ꯀꯧꯕꯤꯗꯦ ꯃꯤꯒꯤ ꯅꯃꯥꯟꯅꯕꯤꯅꯦ ꯍꯥꯏꯔꯗꯤ ꯀꯧꯅꯤ ꯑꯩꯒꯤ ꯀꯧꯕꯤꯌꯣ ꯍꯥꯏꯔꯒ ꯃꯥꯅ ꯃꯉꯣꯟꯗ ꯌꯦꯡꯉꯛꯇꯦ ꯃꯤꯠ ꯆꯥꯅꯔꯗꯤ ꯀꯧꯒꯦ ꯃꯤꯆꯥꯅꯗꯤ ꯁꯨꯡꯆꯟ ꯆꯥꯅꯗꯦꯌꯦ ꯑꯩ ꯀꯧꯔꯣꯔꯥ ꯑꯩ ꯀꯧꯔꯣꯔ ꯑꯧ ꯅꯪꯁꯨ ꯀꯧꯑꯣ ꯃꯥꯕꯨ ꯊꯦꯡꯅꯥꯔꯗꯤ ꯃꯃꯤꯡꯒ ꯂꯥꯎꯅ
ꯑꯩ ꯀꯧꯅꯤꯌꯦ ꯑꯗꯣ ꯉꯁꯥꯏ ꯒꯥꯔꯤ ꯊꯧꯒꯤꯕꯗꯨꯗꯤ ꯀꯧ ꯐꯔꯛ ꯇꯥꯔ ꯃꯤꯠꯆꯤ ꯈꯠꯅꯗꯧꯗ ꯉꯥꯏꫪꯦ
ꯀꯩ ꯄ꯭ꯔꯦꯇꯁ ꯅꯠꯁꯤꯕ꯭ꯔꯥ
ꯎꯝ ꯃꯥ ꯀꯔꯤ ꯃꯨꯆꯨꯅꯣꯒꯗꯤ ꯈꯪꯍꯧꯗ꯭ꯔꯦ ꯑꯩ ꯅꯪꯒꯤ
ꯍꯥꯎ
ꯏꯁꯇꯥꯔꯠ ꯑꯣꯍꯕ꯭ꯔꯥ
ꯑꯥꯎ
ꯑ ꯍ ꯋꯥꯛꯀꯤꯡ ꯆꯦꯟꯕꯗꯤ ꯊꯦꯡꯅꯔꯩ
ꯑꯦꯛꯁꯇ꯭ꯔꯥ ꯍꯥꯏꯁꯦ ꯕꯤꯗ꯭ꯔꯣ
ꯅꯠꯇꯌꯦ
ꯑꯃ
ꯂꯗꯨꯀꯥꯟ ꯃꯅꯥ ꯀꯗꯣ
ꯑꯗꯨ ꯊꯥꯏꯗ ꯀꯗꯤꯗꯣ
ꯎꯝ ꯑ ꯀꯪꯝꯕꯜ
ꯌꯦꯒꯤꯗꯣ
ꯍꯣꯏ
ꯏꯁ ꯍꯥꯏꯗꯤ
ꯑꯗꯨ ꯑꯩꯗꯤꯦ ꯑꯩ ꯀꯩꯅꯣꯝ ꯈꯟꯗ꯭ꯔꯔꯤꯦ
ꯅꯍꯦ ꯅꯨꯡꯕꯨ ꯅꯨꯡꯁꯤꯌꯦ
ꯄꯨꯛꯅꯤꯡ ꯌꯥꯝ ꯁꯇꯥꯥ ꯀꯥꯏꯅꯒ
ꯇꯟꯕꯗ ꯂꯩ ꯅꯤꯡꯁꯤꯡꯉꯨꯕꯗꯣ ꯍꯥꯡꯒꯠꯂꯒ ꯌꯦꯡꯕꯗꯕ ꯑꯩꯅꯔꯣ
ꯑꯣ
ꯍꯣꯏ ꯃꯥꯁꯨ ꯑꯨꯝꯕ ꯂꯩ ꯈꯪꯗꯕ
ꯎꯝ ꯅꯪꯗꯤ ꯃꯤ ꯃ ꯌꯥꯝꯌꯥꯝ ꯎꯨꯏꯌꯦꯀꯣ ꯑꯩꯁꯨ ꯌꯥꯝ ꯃꯨꯅꯤꯡꯉꯦꯗ ꯑꯣ ꯀꯩꯅꯣ ꯍꯥꯏꯔꯛꯀꯦ
ꯑꯣ
ꯑꯁꯤꯒꯤ ꯊꯕꯛꯁꯦ
ꯑꯝ
ꯁꯤꯒꯤ ꯃꯇꯥꯡꯗ ꯏꯟꯁꯇꯥꯗ ꯍꯥꯏꯒꯅꯨꯀꯣ
ꯍꯥꯏꯗꯦ
ꯁꯨꯃꯥꯏꯅ ꯍꯥꯏꯒꯅꯣ ꯑꯩ ꯑꯦꯀꯥꯎꯟ ꯑꯝꯗꯒꯤ ꯃꯦꯆꯦꯖ ꯊꯥꯔꯛꯀꯦ ꯑꯗꯨ ꯑꯦꯀꯥꯎꯟꯗꯣꯝ ꯊꯥꯔꯛꯑꯣ ꯑꯗꯨ ꯁꯤ ꯄꯥꯏꯕ ꯌꯥꯗꯦꯕ ꯀꯩꯅꯣꯅ ꯑꯩ ꯅꯨꯄꯥꯗꯨꯅ
ꯅꯣꯏ ꯅꯨꯄꯥꯗꯨꯅ
ꯅꯪ ꯑꯩ ꯅꯨꯄꯥꯗꯨꯅ ꯁꯤꯒꯤ ꯏꯕꯥꯅꯤ ꯁꯤꯅꯔꯤꯁꯦ
ꯑꯣ ꯀꯩꯗꯣꯃꯨꯃꯨꯛ
ꯃꯦꯁꯦꯁꯇꯨ ꯅꯪꯒꯤ ꯃꯦꯁꯦꯁꯇꯨ ꯃꯊꯛꯇ ꯑꯦꯛꯇꯥꯔꯠ ꯇꯧꯔꯒꯕ ꯍꯟꯕ ꯍꯟꯕ ꯅꯠꯇ꯭ꯔꯗꯤ ꯌꯥꯗꯦꯕ ꯑꯗꯨꯅꯅꯦ ꯑ ꯑꯩꯁꯤꯗ ꯀꯣꯠ ꯀꯣꯠ ꯂꯦꯡꯒ꯭ꯋꯦꯖ ꯑꯃ ꯊꯥꯔꯛꯑꯒꯦ ꯀꯩꯅꯅ ꯊꯥꯔꯛꯑꯒ ꯑꯩꯅ ꯍꯦꯛ ꯌꯥꯈ꯭ꯔꯀꯥꯟꯗ
ꯑꯩ ꯑꯦꯀꯥꯎꯟ ꯑꯃ ꯃꯦꯁꯦꯖ ꯊꯥꯛꯦꯕ ꯑꯗꯨꯗꯩ ꯊꯥꯔꯛꯁꯨ ꯈꯟꯅꯁꯦꯕ ꯑꯩ ꯑꯦꯀꯥꯎꯟ ꯑꯃ ꯊꯔꯛꯀꯦꯕ ꯇꯨꯃꯤꯟꯅ ꯑꯦꯀꯥꯎꯟ ꯑꯃ ꯂꯩꯕ ꯃꯥꯕꯨ ꯌꯦꯡꯁꯤꯅꯤꯉꯥꯏ ꯍꯥꯏꯦꯟꯅ ꯑꯃ ꯊꯝꯃꯦꯕ ꯑꯗꯨꯒ ꯏꯕꯥꯅꯤ ꯐꯣꯂꯣꯗꯤ ꯇꯧꯅꯕꯒꯨꯝꯁꯦ ꯃꯦꯁꯦꯁ ꯊꯝꯅꯁꯦꯕ ꯑꯩ ꯊꯥꯔꯛꯀꯦꯕ
ꯑꯣ ꯃꯥꯕꯨ ꯌꯦꯡꯁꯤꯟꯅꯤꯡꯉꯥꯏ ꯑꯩ ꯍꯥꯏꯗꯣꯛꯀꯦ
ꯎ ꯍꯥꯏꯗꯤꯅꯦ ꯃꯥꯗꯣ ꯌꯥꯗꯦꯕ ꯁꯤ ꯄꯥꯏꯕꯗꯣ ꯁꯥꯎꯋꯦꯕ ꯅꯪ ꯂꯦꯁꯃꯒ ꯄ ꯍꯥꯡꯦ ꯃꯗꯨꯅꯗꯤ ꯅ
ꯅꯪꯒꯤ ꯋꯥꯆꯞꯇꯤ ꯄꯥꯏꯕ꯭ꯔꯣ
ꯍꯥꯏꯥꯏꯗꯤꯦ
ꯍꯥꯡ ꯋꯥꯝꯗ
ꯍꯥꯏꯌꯥꯝꯝꯃꯦ ꯉꯥꯡꯨꯛꯇꯪꯝꯇꯪ ꯇꯣꯛꯈ꯭ꯔꯦ
ꯇꯣꯛꯈ꯭ꯔꯦ ꯑꯗꯨꯝ ꯑꯗꯨ ꯑꯩ ꯁꯥꯎꯔꯒ ꯑꯗꯨꯝ ꯇꯣꯛꯈ꯭ꯔꯦ
ꯍꯣꯏ ꯄꯕꯤꯁꯤ ꯈꯔ ꯂꯩꯗꯧꯅꯦ
ꯎ ꯅꯁꯦ ꯑꯩ ꯑꯗꯨꯝ ꯀꯥꯟꯗ ꯎꯄꯥꯏꯇꯕꯒꯤ ꯄꯤꯊꯣꯛꯈꯤꯕ ꯋꯥꯅꯦ ꯅꯠꯇ꯭ꯔꯗꯤ ꯄꯤ ꯁ ꯄꯤ ꯄꯤꯔꯣ ꯑꯩꯒꯤ ꯅꯨꯄꯥ ꯃꯌꯥꯡ ꯅꯨꯄꯥꯒ ꯐꯥꯕꯗꯨꯗꯤ ꯑꯩ
ꯑꯗꯨ ꯆꯨꯝꯅ ꯇꯤꯟꯅꯕ ꯅꯠꯇ꯭ꯔꯣ ꯑꯗꯨꯗꯣ
ꯑꯣ ꯃꯥꯅ ꯁꯦꯔꯦꯁ ꯇꯥꯅ ꯈꯟꯈ꯭ꯔꯕ ꯑꯗꯨꯗꯨꯒ ꯌꯥꯝ ꯊꯤꯅ ꯋꯥꯈꯜꯗ ꯍꯦꯛꯇ ꯑꯥꯌꯧꯁꯅ ꯈꯜꯂꯒ ꯀꯥꯏꯅꯔꯁꯤ ꯀꯩ ꯌꯧꯗꯅ ꯈꯪꯕ꯭ꯔꯥ
ꯎꯝ ꯅꯪ ꯀꯄꯦꯔꯦ
ꯑ ꯀꯄꯤꯅꯦꯃ ꯅꯣꯏꯁꯨ ꯑꯩꯒꯗꯥꯏꯃꯤꯟꯅꯔ ꯂ ꯑꯩ ꯑꯋꯥꯕꯣ ꯅꯣꯏꯗ ꯑꯣꯏꯅ ꯁꯦꯌꯔ ꯇꯧꯔꯝꯗꯣꯅꯦ ꯑꯗꯣ ꯃꯤꯗ ꯑꯣꯏꯅ ꯁꯤꯦꯌꯔ ꯇꯧꯕ꯭ꯔꯦ ꯎꯄꯥꯏ ꯂꯩꯇ ꯂꯩꯃꯤꯠ ꯑꯅꯛꯄꯗ ꯇꯧꯕꯗꯣ ꯑꯁ꯭ꯔꯗꯤ ꯄ ꯅꯗꯦꯅ
ꯆꯨꯝꯃꯦ ꯆꯨꯝꯃꯦ
ꯅꯪꯁꯨ ꯑꯩꯉꯣꯟꯗ ꯁꯦꯌꯔ ꯇꯧꯗꯦ ꯇꯧꯗꯤ ꯌꯥꯝ ꯇꯧꯅꯤꯡꯉꯦ ꯅꯣꯏꯗꯣ ꯌꯥꯝ ꯇꯧꯅꯤꯡꯉꯤꯅꯦ ꯑꯋꯥꯕ ꯂꯣꯏꯅ ꯑꯗꯨ ꯑꯣꯏꯔꯁꯨ
ꯍꯣꯏ ꯑꯗꯣ ꯍꯥꯏꯗꯤ ꯎꯝ ꯃꯥꯅꯦ ꯑꯗꯨꯏꯅꯦ
ꯃꯇꯝꯅ ꯄꯨꯔꯛꯄ ꯑꯍꯣꯡꯕꯗ
ꯄꯨꯟꯁꯤ ꯄꯨꯟꯁꯤ ꯍꯥꯏꯁꯤ ꯁꯦꯅꯤ ꯅꯠꯇ꯭ꯔꯥ
ꯑꯅꯦ ꯅꯣꯏꯅꯦ ꯅꯣꯏ ꯑꯁꯦꯡꯕꯗꯤ ꯅꯣꯏꯗꯅ ꯍꯦꯟꯅ ꯑꯩꯒꯤ ꯋꯥꯔꯤ ꯇꯝꯅꯤꯡꯉꯦ ꯅꯣꯏꯗꯅ ꯍꯦꯟꯅ ꯑꯩꯒꯤ ꯋꯥꯔꯤ ꯉꯥꯡꯅꯤꯡꯉꯦ ꯑꯗꯣ ꯅꯁ ꯉ ꯍꯥ ꯇꯨꯗ ꯀꯥꯏ ꯂꯩꯒ ꯃꯅꯦ ꯀꯈꯤꯗ꯭ꯔꯦ
ꯎꯝ
ꯀꯩ ꯆꯥꯕ꯭ꯔꯣ
ꯇꯥꯕ꯭ꯔꯣ
ꯀꯩ ꯆꯥꯕ꯭ꯔꯣ
ꯑꯣ ꯍ
ꯎꯝ ꯃꯈꯣꯟ ꯁꯣꯛꯑꯒꯗꯤ ꯌꯥꯝ ꯍꯥꯎꯅ ꯆꯥꯏꯌꯦꯀꯣ ꯅꯪ
ꯍꯩ ꯅꯠꯇꯦ ꯑꯃ ꯎꯝ ꯄꯣꯛꯀꯣꯟꯣꯟ ꯑꯊꯨꯝꯕꯤꯗꯣ
ꯑꯣ ꯑꯣ ꯑꯣ
ꯑꯩ ꯅꯪ ꯇꯥꯔꯝꯃꯣꯣꯏꯅ ꯇꯨꯃꯤꯟꯖꯔꯒ ꯑꯁꯤ ꯃꯈꯣꯟ ꯌꯥꯝ
ꯇꯥꯑꯌꯦ ꯑꯩ ꯃꯤꯇꯑꯌꯦ
ꯑꯩꯅ ꯅꯥꯉꯣꯟꯗ ꯃꯨꯛꯕꯥꯥꯡ ꯂꯧꯧꯁꯜꯂꯛꯄꯅꯦ
ꯎꯝ
ꯑꯩꯈꯣꯏ ꯑꯍꯨꯝꯁꯨ ꯆꯠꯂꯒ ꯅꯣꯡꯃꯃꯨ ꯄꯥꯡ ꯇꯧꯁꯤꯀꯣ ꯑꯗꯨꯒ ꯕꯤꯗꯨꯣ ꯅꯝꯁꯤꯀꯣ
ꯍꯣꯏ ꯌꯥꯏꯌꯦ ꯀꯥꯏꯗ ꯇꯧꯁꯤꯒꯦ ꯑꯩꯈꯣꯏꯗ ꯇꯧꯁꯤꯔꯣ ꯅꯣꯏ ꯆꯏ ꯄ ꯄꯨꯕꯤꯒꯦ
ꯑꯛꯁꯤ ꯅꯪꯅ ꯉꯥꯛꯇ ꯀꯣꯏꯕ ꯄꯨꯕꯤꯅꯦ ꯑ ꯅꯠꯇꯦ ꯑꯇꯥꯄꯒꯨꯝꯕ ꯆꯥꯛꯀꯨꯝꯕ ꯆꯥꯔꯨꯁꯦ ꯆꯥꯛ ꯊꯣꯡꯉ ꯃꯔꯝ ꯄꯨꯔꯒ
ꯑ ꯊꯣꯡ ꯍꯝꯄꯁꯦ ꯍꯥꯏꯔꯣꯑꯣ
ꯑꯣ ꯀꯁꯦ ꯑꯗꯨ ꯃꯥꯅ ꯅꯣꯡꯃ ꯑꯩꯈꯣꯏ ꯑꯍꯨꯝꯒꯤ ꯑꯩꯈꯣꯏ ꯑꯍꯨꯝꯒꯤ ꯑꯣꯏꯕ ꯁꯪꯁꯥꯔ ꯑꯃꯃꯛꯇꯪ ꯂꯩꯁꯤꯅ ꯑꯩꯈꯣꯏ ꯌꯨꯝ ꯌꯨꯝ
ꯌꯥꯏꯑꯌꯦ ꯌꯨꯝ ꯌꯨꯝꯗꯨꯗꯤ ꯑꯗꯨꯝ ꯂꯩꯃꯟꯗꯅ ꯂꯩꯃꯟꯗꯅ ꯋꯥꯔꯤꯕ ꯅꯠꯇ꯭ꯔꯦ ꯌꯨꯝ ꯌꯨꯝꯗꯨꯗꯤ
ꯎꯝ ꯅꯣꯏꯗ ꯑꯃꯨꯛ ꯇꯨꯝꯃ ꯑꯩꯈꯣꯏꯗ ꯑꯃꯨꯛ ꯇꯨꯝꯃ ꯑꯆꯥ
ꯎꯝ ꯂꯥꯞꯅ ꯆꯠꯄ ꯌꯥꯗ꯭ꯔꯁꯨꯀꯣ ꯑꯅꯛꯄꯗ ꯀꯥꯏ ꯀꯥꯏꯗ ꯂꯩ ꯀꯩꯅꯣꯗ ꯑꯗꯨꯝ ꯇꯥꯕ꯭ꯔꯥ ꯑꯟꯗ꯭ꯔꯣ ꯑꯗꯨꯝ ꯇꯥꯕ꯭ꯔꯥ
ꯑꯟꯗ ꯆꯁꯦ ꯑꯟꯗ
ꯑꯟꯗ ꯀꯤꯗꯦ ꯑꯩ ꯑꯗꯨꯝ ꯆꯠꯂꯦ
ꯑꯩ ꯑꯟ ꯑꯩ ꯑꯟꯗꯣ ꯌꯥꯝ ꯆꯠꯅꯤꯡꯉꯦ ꯄꯨꯕꯤꯌꯨ ꯑꯩꯕꯨ
ꯄꯨꯕꯤꯒꯦ
ꯑ ꯄꯥꯏꯟ ꯍꯧꯕꯗꯨꯗꯤ ꯄꯥꯛꯆꯠꯅꯤꯡꯗꯦꯕ ꯑꯩ
ꯑꯁ ꯑꯩ ꯃꯌꯥꯡ ꯏꯃꯥꯟꯅꯕꯤ ꯁꯤꯡ ꯆꯠꯁꯦꯅ ꯇꯧꯖꯩ ꯆꯠꯇꯣꯔꯦ
ꯄꯥꯏꯟꯗ
ꯎꯝ
ꯑꯩ ꯄꯥꯏꯟ ꯑꯁꯦꯡꯕ ꯍꯥꯏꯒꯦ ꯕꯤꯠ ꯁꯨꯂꯩ ꯂꯩꯇꯦ ꯅꯛꯄꯒꯤꯔꯥ ꯀꯩꯅꯣ ꯐꯥꯎꯗꯤ
ꯃꯥꯅꯦ ꯑꯩꯈꯣꯏꯅ ꯅꯛꯄꯩꯅꯦꯕ ꯃꯣꯏ ꯃꯣꯏꯅ ꯑꯃꯨꯛ ꯑꯅꯧꯕ ꯑꯣꯏ ꯑꯣꯏꯕꯩꯒꯣ
ꯑꯣ ꯑꯩꯗꯤ ꯕꯤꯠꯂꯥꯏꯇꯦ ꯍꯪ ꯊꯦ ꯂꯥ ꯎꯝ ꯎꯝ ꯈꯪꯗꯦ ꯈꯪꯗꯦ
ꯑꯩ ꯑꯗꯨꯗ ꯆꯠꯄꯁꯦ ꯀꯌꯥꯔꯛ ꯁꯨꯔ
ꯅꯪꯗꯤ ꯌꯥꯝ ꯀꯣꯏꯕꯁꯨ ꯑ ꯅꯪ ꯀꯣꯏꯕ ꯌꯥꯝ ꯄꯨꯕꯤꯕꯗꯣ ꯌꯥꯝ ꯅꯤꯡꯁꯤꯡꯉꯦ ꯀꯃꯥꯏ ꯇꯧꯅꯤ ꯑꯪ ꯃꯦꯃꯣꯔꯤ ꯌꯥꯕꯅꯤꯅ ꯑꯩ ꯅꯨꯡꯉꯥꯏꯇꯦꯗ
ꯍꯔꯤ
ꯅꯣꯡꯕꯁꯨ ꯅꯪ ꯅꯅꯥꯛꯇ
ꯑꯩꯅ ꯉꯥꯛꯇ
ꯎꯝ ꯏꯕꯥꯅꯤ ꯊꯪꯅꯔꯛꯐꯝ ꯅꯣꯛꯃꯟꯕꯒꯤ ꯑꯠ ꯏꯕꯥꯅꯤ ꯊꯛꯂꯄ ꯊꯣꯛꯅꯕꯗꯨ ꯅꯤꯡꯁꯤꯡꯗ꯭ꯔꯕꯣ
ꯏꯁꯥ ꯏꯁꯥꯅ ꯂꯥꯞꯊꯣꯛꯄꯅꯦ ꯑꯗꯨꯁꯨ ꯈꯥꯡ ꯉꯝꯗꯕ
ꯍꯗ ꯂꯝꯕꯗꯤ ꯅ ꯃꯌꯥꯏ ꯐꯝꯍꯟꯕꯗꯣ
ꯑ ꯑꯗꯨꯁꯨ ꯌꯥꯗꯦ ꯑꯗꯨꯝ ꯅꯣꯛꯏ ꯅꯠꯇ꯭ꯔꯥ
ꯎꯝ ꯅꯨꯄꯥ ꯈꯥꯡꯕ ꯉꯝꯗꯕꯗꯣ ꯑꯁ ꯀꯌꯥꯃꯨꯛ ꯋꯥꯕ꯭ꯔꯥ ꯑꯗꯨ ꯃꯇꯝꯗ ꯅ ꯏꯁꯥꯇ ꯄꯨꯟꯁꯤꯗ ꯍꯤꯡꯉꯛꯄꯒꯤ ꯍꯧꯖꯤꯛ ꯀꯞꯄꯒ ꯂꯥꯛꯅꯔꯦꯀꯣ
ꯑ ꯑꯩꯗꯤ ꯑꯗꯨꯝ ꯅꯣꯛꯏꯕꯣ
ꯅꯪꯇꯤ ꯌꯥꯝ ꯅꯨꯡꯉꯥꯏ ꯃꯥꯜꯂꯦꯅꯦ ꯑꯗꯨꯗꯤ
ꯅꯨꯡꯉꯥꯏꯇꯤꯌꯦ ꯍꯧꯖꯤꯛ ꯌꯨꯝꯗ ꯂꯩꯔꯕꯅꯤꯅ ꯅꯣꯛꯇ꯭ꯔꯦ ꯅꯪ ꯅꯣꯛꯑꯝꯅꯤꯍꯦ ꯍꯦꯟꯅ ꯕꯤꯔꯁꯒ
ꯑꯦ ꯅꯣꯛ ꯑꯦꯍꯦ ꯑꯗꯨ ꯅꯠꯇꯕꯤꯗ ꯑꯗꯨꯝ ꯑꯩꯈꯣꯏ ꯑꯍꯨꯝ ꯅꯤꯡꯁꯤꯡꯕ ꯍꯥꯏꯕꯗ
ꯍꯣꯏ ꯑꯗꯨꯗꯤ ꯅꯣꯛꯇ꯭ꯔꯦ ꯅꯪꯁꯨ ꯅꯣꯛꯇ꯭ꯔꯦ ꯑꯩꯁꯨ ꯅꯣꯛꯇ꯭ꯔꯦ ꯍꯣꯏ ꯍꯣꯏ
ꯎꯝ
ꯏꯃꯥ ꯏꯕꯥꯅꯤꯒꯤ ꯑꯔꯦꯝꯕꯤꯗꯣ ꯂꯥꯡ ꯇꯔꯥ ꯇꯔꯨꯛꯇꯅꯦꯕꯀꯣ
ꯍꯪ ꯊ꯭ꯔꯥ ꯇꯦ
ꯎꯝ ꯇꯥꯇꯔꯨꯛ
ꯎꯝ
ꯇꯔꯥ ꯇꯔꯨꯛꯁꯦ ꯆꯧꯒꯦ ꯃꯣꯏꯗ
ꯅꯪ ꯀꯔꯤ ꯂꯩꯕꯤꯒꯦꯔꯣ ꯑꯩꯉꯣꯟꯗꯁꯨ ꯍꯥꯏꯔꯛꯑꯣ
ꯀꯔꯤ ꯂꯩꯅꯤ ꯈꯪꯗꯦ
ꯀꯩꯅꯣꯝꯃꯗꯤ ꯂꯩꯕꯤꯌꯣ
ꯀꯩ ꯂꯩꯒꯦ ꯍꯥꯏꯅꯣ
ꯈꯪꯗꯤꯌꯦ ꯑꯩꯉꯣꯟꯗ ꯍꯥꯏꯔꯛꯑꯣ ꯑꯩ ꯄꯩꯁꯥ ꯊꯥꯔꯛꯀꯦ
ꯑꯣꯏ ꯊꯥꯔꯛꯑꯣ ꯊꯥꯔꯛꯀꯅꯣꯒ ꯍꯥꯏꯔꯣꯏ ꯑꯩ ꯊꯥꯔꯛꯑꯣ
ꯀꯩꯅꯣꯝꯃ ꯂꯩꯑꯣ ꯅꯤꯡꯁꯤꯡ ꯅꯤꯉꯥꯏ ꯀꯩꯅꯣꯝꯃ ꯊꯝꯕꯤꯔꯝꯃꯣ
ꯀꯩ ꯊꯝꯅꯤ ꯀꯩ ꯂꯩꯅꯤ ꯑꯩ ꯌꯦꯡꯉꯛꯑꯒꯦ ꯑꯩ ꯎꯝ ꯑꯩ ꯀ꯭ꯂꯥꯁꯀ ꯆꯠꯄ ꯌꯥꯎꯔꯗꯤꯀꯣ ꯕꯖꯥꯔꯗ ꯑꯣꯏꯅ ꯌꯦꯡꯉꯒꯦ ꯁ꯭ꯋꯥꯏꯗꯩꯗꯤ ꯂꯩꯐꯝ ꯈꯔ ꯍꯩꯇ꯭ꯔꯦ ꯍꯥꯏꯕ ꯄꯣꯠꯁꯦ
ꯕ ꯍꯣꯏ ꯑꯣ ꯑꯁꯦ ꯃꯥꯥꯏ ꯀꯦꯛꯇꯤ ꯄꯥꯝꯗꯦꯕ
ꯎꯝ
ꯑꯩꯒꯤ ꯄꯥꯝꯖꯕ